ꯉꯥꯛꯇꯪ ꯆꯤꯡꯊꯣꯛꯑ ꯂꯣꯏꯔꯦ ꯀꯩꯅꯣ ꯆꯞ ꯃꯥꯟꯅꯅ ꯁꯥ ꯌꯥꯝꯅꯤ ꯖꯦꯝꯁꯇ ꯁꯤꯗ ꯑꯦ ꯁꯥꯍꯜꯂ ꯂꯣꯏꯔꯦ ꯉꯁꯤ ꯍꯌꯦꯡ ꯆꯠꯅꯦ ꯍꯥꯏꯕꯗꯣ ꯉꯁꯤ ꯁꯥꯍꯜꯂ ꯂꯣꯏꯔꯦ ꯀꯩꯅꯣ ꯆꯠꯂꯣꯏ ꯁꯥ ꯆꯞꯃꯥꯟꯅꯅ ꯁꯥ ꯌꯥꯝꯅꯤꯅꯦ ꯗꯨꯕ꯭ꯂꯤ ꯁꯥ ꯌꯥꯝꯅꯦ ꯖꯦꯝꯁꯇ
ꯄꯣꯔꯛꯑꯣꯅꯦ ꯖꯦꯝꯁꯇ ꯁꯥꯟꯗꯣꯛꯑꯖꯤꯅꯦ ꯊꯥꯔꯛꯑꯣꯌꯣ ꯑꯗꯥ꯭ꯔꯗꯣ ꯖꯦꯝꯁꯇ ꯁꯦꯝꯗꯣꯛꯄꯤꯒ꯭ꯔꯖꯦ ꯌꯣ ꯂꯨꯄꯥ ꯌꯥꯡꯈꯩ ꯌꯥꯡꯈꯩ ꯃꯨꯛ ꯛꯇ ꯆꯪꯕꯅꯤ ꯀꯥꯡꯒꯤ ꯃꯔꯤ ꯌꯨꯝꯒꯤ ꯃꯔꯤ ꯅꯣꯡꯃꯗ ꯌꯥꯝ ꯅꯣꯡꯃꯩ ꯅꯠꯇ꯭ꯔꯣ
ꯑꯗꯒꯤ ꯖꯕꯣꯠꯀꯤ ꯆꯥꯝꯃꯉꯥ ꯂꯣꯏꯔꯦ ꯌꯨꯝꯒꯤ ꯃꯔꯤ ꯑ ꯃꯤ ꯑꯃꯒꯤ ꯅꯠꯇꯦꯍꯦ ꯑꯩꯈꯣꯏ ꯄꯨꯂꯞꯀꯤꯅꯤ ꯃꯤ ꯀꯌꯥ ꯂꯩꯕ ꯌꯥꯅꯤ ꯈꯣꯏ ꯃꯉꯥ ꯇꯔꯨꯛ ꯃꯨꯛ ꯆꯠꯇꯣꯏꯅꯤ ꯀꯩꯅꯣ
ꯑꯩꯈꯣꯏ ꯃꯔꯤ ꯆꯠꯂꯖꯤ ꯀꯩꯅꯣ ꯀꯌꯥ ꯄꯨꯛꯇ ꯀꯌꯥ ꯄꯨꯔꯛꯇꯣꯏꯕ ꯑꯁ
ꯃꯟꯖꯨꯗ ꯀꯥꯔꯨꯕꯗꯨꯗ ꯑꯩ ꯀꯥꯗ꯭ꯔꯤ ꯀꯅꯥꯝꯇ
ꯀꯔꯤ
ꯃꯟꯖꯨ ꯊꯧꯒꯦ ꯌꯦꯡꯉꯨ ꯏꯁꯤꯡ ꯏꯁꯤꯡ ꯏꯄꯥꯛꯇ ꯊꯧꯗꯦꯒꯦ ꯈꯪꯅꯗꯕꯤꯗꯤ ꯍꯦꯛꯇ ꯀꯩꯅꯣ ꯇꯧꯌꯗꯤ ꯅꯨꯡꯉꯥꯏꯇꯦ ꯀꯔꯝꯕꯅꯣ ꯋꯥꯔꯤ ꯁꯥꯟꯅꯁꯤ ꯑꯗꯨꯗꯤ ꯍꯩꯅꯗꯤꯍꯦ ꯑꯗꯨ ꯄꯨꯔꯛ ꯌꯥꯔ ꯅꯣꯏ ꯑꯃꯗꯨꯗ ꯅꯣꯏ ꯑꯍꯨꯝ ꯑꯩꯅ ꯑꯍꯨꯝ ꯑꯩ ꯑꯃꯗꯨ ꯇ ꯁꯤ ꯌꯥꯕ ꯃꯤꯔꯕ ꯅꯃꯥꯟꯅꯕꯤꯗꯨ
ꯈꯪꯗꯦꯃꯦ ꯑꯩꯗꯤ ꯃꯥꯒ ꯀꯣꯏꯅꯕꯅꯦꯃꯦ ꯃꯃꯥꯟꯅꯕꯤ ꯃꯥ ꯌꯥ ꯉꯍꯥꯟꯖꯨ ꯅꯨꯃꯤꯗꯥꯡꯗ
ꯅꯩꯌꯦ ꯍꯧꯖꯤꯛ ꯁꯤ ꯐꯣꯟ ꯀꯣꯜꯖꯤ ꯐꯪꯕ ꯆꯠꯂꯖꯤꯅ ꯌꯥꯏ ꯑꯗꯨꯝ ꯐꯪꯕꯒ ꯆꯠꯊꯣꯛꯎꯔꯖꯤ
ꯑꯁ
ꯑꯗꯨꯕꯨ ꯅꯌꯥꯝꯕꯒꯤꯗꯤ ꯑꯗꯨ ꯅꯌꯥꯝꯕꯩꯗꯤ ꯅꯪ ꯈꯪꯉꯤꯗꯨꯅꯤ ꯈꯔ ꯐꯖꯕ ꯍꯦꯛ ꯅꯠꯇ꯭ꯔꯗꯤꯅꯦ
ꯑꯃ
ꯆꯥꯕ ꯃꯁꯤꯗꯤ ꯆꯥꯏ ꯅꯣꯏ ꯁꯣꯃꯦꯟꯗ꯭ꯔꯣꯅꯒ ꯌꯥꯝ ꯄꯨꯔꯛꯄꯗꯨꯗꯤ ꯀꯃꯥꯏ ꯇꯧꯕ ꯑꯦ ꯑꯦ ꯅꯪꯅ ꯅꯪ ꯋꯥꯔꯤ ꯁꯥꯟꯅꯕ ꯑꯃ ꯀꯃꯥꯏ ꯇꯧꯕ ꯑꯁ ꯈꯔꯗꯤ ꯐꯔꯦ ꯉꯁꯥꯏ ꯃꯥꯀꯤꯡ ꯉꯁꯥꯏꯒꯤ ꯑꯣꯏꯅ ꯄꯤꯔꯨꯖꯤꯔꯣ ꯅꯪꯒꯥ ꯂꯩꯕꯅꯦ ꯃꯥ ꯁꯤꯗꯤ ꯌꯥꯔꯣꯏꯗꯕꯣꯏ ꯅꯣꯡꯈꯛ ꯀꯩꯁꯨ ꯀꯥꯏꯗꯦ
ꯃꯥꯀꯤ ꯑꯗꯨ ꯅꯠꯇ꯭ꯔꯣ ꯉꯍꯥꯟ ꯅꯪꯉꯣꯟꯗ ꯂꯧ ꯂꯥꯛꯑꯣ ꯍꯥꯏ ꯍꯥꯏꯕꯗꯣ ꯄꯨꯂꯤꯁ ꯂꯩꯌꯦ ꯑꯗꯨꯒ ꯍꯣꯔꯦꯟ ꯀꯔꯤ ꯌꯥꯕꯅꯣꯃꯦ ꯑꯗꯨꯗꯤ ꯀꯅꯥ ꯌꯥꯗꯣꯏꯕ ꯌꯥꯕ ꯃꯤ ꯅꯠꯇ꯭ꯔꯥꯕꯗꯣ ꯌꯥꯗꯤ ꯌꯥꯏꯃꯦ ꯑꯗꯣ ꯃꯣꯏꯖꯨ ꯍꯣꯏ ꯑꯗꯨ ꯈꯪꯅ ꯍꯥꯏꯗꯤ ꯇꯨ ꯇꯨ ꯇꯨ ꯑꯗꯨꯗꯤ ꯌꯥꯗꯧꯕ ꯃꯤꯅꯤꯅꯦ ꯈꯔꯗꯤ ꯃꯍꯤ ꯈꯔꯗꯤ ꯀꯣꯊꯔꯛ ꯄ ꯃꯥꯜꯂꯤ ꯍꯥ ꯃꯩꯁꯨꯠ ꯃꯅꯝ ꯅꯝꯃꯝꯒꯅꯤꯗ ꯅꯪ ꯆꯥ ꯌꯥꯗ꯭ꯔ ꯖꯥꯠꯂꯣ ꯆꯥꯅꯤ ꯇꯧꯔꯥ ꯆꯥ ꯌꯥꯗ꯭ꯔ ꯖꯥꯠꯂꯣ ꯑꯗꯨꯝ ꯇꯧꯔ ꯌꯥꯅꯤ ꯅꯥꯎꯕꯤ ꯍꯣꯔꯦꯟ ꯅꯣꯏꯅ ꯃꯩ ꯊꯥꯕꯗ ꯁꯤꯃꯆꯩ ꯑꯃꯨꯕꯁꯦ ꯆꯥꯛꯀꯅꯤꯀꯣ ꯑꯥ ꯑꯁꯤꯗ ꯑꯣꯏꯅ ꯀꯥꯝꯃꯖꯦ ꯍꯥꯏꯔꯣ ꯅꯣꯏ ꯊꯣꯛ ꯇꯧ ꯑꯁꯤꯗ ꯑꯣꯏ ꯀꯥꯝꯃꯖꯦ ꯑꯁꯤꯅ ꯊꯨꯅꯤ ꯗꯥꯔꯦ ꯆꯠ ꯌꯥꯝ ꯀꯛꯎꯔꯅꯨ ꯁꯤꯡꯖꯨ ꯇꯥꯔꯅꯤ ꯁꯤꯡꯖꯨ ꯇꯥꯗ꯭ꯔꯗꯤ ꯅꯪ ꯍꯣꯔꯦꯟ ꯁꯥ
ꯁꯥꯏꯕꯗꯨꯗꯤ
ꯑꯁꯤ ꯍꯧꯗꯣꯡ ꯆꯥꯒꯤꯗꯧꯔꯦ ꯃꯁꯤ ꯍꯥꯏ ꯅꯨ ꯃꯉ ꯇ ꯅ ꯀꯔꯦ ꯑꯗꯨꯕꯣꯛꯗ ꯆ ꯀꯨꯝꯃꯤ ꯀ ꯅꯪ ꯍꯣꯔꯦꯟ ꯈꯦꯠꯈ꯭ꯔꯦ ꯀꯃꯥꯏꯅ ꯇꯧꯗꯦ ꯅꯣꯃꯤ ꯑꯁ ꯌꯥꯔꯣꯏ ꯉꯥꯏ ꯀꯣꯃꯤ ꯍꯣꯏꯔꯣꯡꯅꯦ ꯁꯤꯗꯤ ꯍꫭꯏꯔꯣꯡ ꯃꯥꯏꯅ ꯍꯥꯏꯔꯒ ꯁꫭꯔꯤ ꯃꯆꯥꯗꫭ ꯂꯧꯊꫭꯛꯎꯆꫭ ꯏꯅꯥꯎ ꯑꯗꯨꯒ ꯈꯦꯠꯂꫭ ꯊꯕꯛꯁꯦ ꯇꯔꯥ ꯀꯨꯟ ꯊꯣꯛꯇꯣꯔꯦꯅꯦ ꯁꯤꯗꯤ ꯉꯁꯥꯏꯅ ꯈꯦꯠꯍꯧꯔꯗꯤ ꯃꯄꯥꯛꯇꯨ ꯖꯔ ꯖꯔ ꯅꯨꯡꯉꯥꯏꯅ ꯅꯪꯁꯨ ꯐꯝꯃꯒ ꯑꯣꯗꯤꯠꯅꯤ ꯍꯣꯏ ꯅꯣꯡꯅꯤ ꯂꯣꯏ ꯀꯛꯊꯠꯂꯨꯔꯦ ꯍꯥꯏꯅ ꯍꯣꯏꯔꫭꯡ ꯁꯦꯠꯂꯅꯤ ꯂꫭꯏ ꯂꯪꯊꯣꯛꯈ꯭ꯔꫭ ꯌꯥꯔꯦ
ꯆ ꯇꯨ ꯌꯥ ꯆꯥꯎ ꯇꯔꯗꯦ ꯃꯤ ꯇꯁꯤꯗ ꯗꯗꯥꯗꯤ ꯈꯦꯠꯂꯦ ꯍꯥꯟꯅꯉꯩꯗꯦ ꯑꯗꯨꯗꯕꯅꯦ ꯑꯦ ꯁꯨꯃꯥꯏꯅ ꯈꫭꯛꯄ ꯌꯥꯏꯍꯦ ꯍꯥꯏ ꯃꯤ ꯃꯅꯨꯡꯒꯤꯗꯣ ꯑꯣꯏꯔꯝꯒꯅꯤ ꯅꯪꯅ ꯈꫭꯛꯏꯗꯅ ꯃꯇꯣꯡ ꯂꫭꯝꯒꯤꯗꯣ ꯅꯠꯇꯦ
ꯍꯤꯟꯖꯥꯡꯗꯤ ꯗꯤ ꯈꯦꯠꯂꫭꯅꯤ ꯀꯦꯠ ꯀꯦꯠ ꯀꯦꯠ
ꯑ ꯂꯥꯛꯀ ꯇꯧ ꯏꯗ ꯂꯩꯂ ꯀꯇ ꯍꯥꯏ
ꯑꯂꯨ ꯃꯍꯨꯝꯒ ꯑꯗꯨꯒ ꯁꯤ ꯃꯌꯥꯝꯁꯤ ꯈꯦꯠꯂꯛꯄꯗꯗꯤ ꯍꯌꯦꯡ ꯑꯌꯨꯛ ꯀꯨꯝꯕ ꯇꯥꯔꯅꯤ
ꯌꯥꯔꯣꯏꯖ ꯍꯥꯏꯔꯕ ꯃꯅꯝ ꯀꯩꯅꯣꯝ ꯅꯝꯗ꯭ꯔꫭ
ꯁꯥꯅꯤꯡꯉꯤꯅꯦ
ꯃꯀꯨꯁꯤ ꯈꯦꯠꯄ ꯍꯣꯠꯅꯕꯗ ꯁꯤ ꯇꯥꯔꯕꯅꯤ
ꯁꯤ ꯂꯧꯔꯖꯦ ꯁꯦ
ꯃꯩꯗꯣ ꯀꯥꯞꯄꯣ ꯑꯗꯨ ꯃꯍꯤꯗꯣ ꯍꯩꯗꯣꯛꯈꯤꯅꯨꯍꯦ ꯀꯨꯀꯔꯗ ꯍꯥꯞꯄꯒ ꯀꯥꯝꯃꯒꯦ
ꯁꯤꯖꯤꯅ ꯀꯧꯏ ꯀꯔꯤꯅꯣ ꯁꯤꯁꯤꯕꯣ ꯋꯇꯣꯡꯅꯦꯃꯤ
ꯁꯃꯨ ꯅꯪꯖꯤꯗꯤ ꯇꯧꯍꯧꯒꯗꯕꯗꯨ ꯑꯣ ꯂꯣꯏꯔꯦꯅꯦ ꯀꯌꯥꯅꯣ ꯄꯩꯁꯥ ꯂꯣꯏ ꯀꯛꯊꯠꯅꯤꯅꯕ ꯁꯤꯡꯖꯨ ꯁꯥꯍꯅꯤ ꯇꯧꯋꯦ
ꯌꯥꯔꯣꯏ
ꯌꯥꯔꯦ
ꯌꯥꯏ ꯀꯩꯅꯣ ꯑꯦꯁ ꯁꯤ ꯂꯩꯔꯦꯅ ꯈꯦꯠꯇꯧꯗꯦ
ꯑꯁ ꯃꯇꯨ ꯂꯣꯏ ꯆꯥꯗꯣꯔꯕ ꯄꯤꯔꯛꯑꯣ ꯃꯊꯨꯟꯗꯣ ꯑꯩ ꯑꯝ ꯆꯞꯄ ꯌꯦꯡꯒꯦ ꯆꯦꯒꯞꯇꯣ ꯑꯝ ꯆꯦꯒꯞꯇꯣ ꯍꯥꯏꯕꯅꯤꯅꯦ ꯁꯤꯁꯦ ꯁ꯭ꯋꯥꯏꯗ ꯊꯥꯎꯀꯣ ꯑꯗꯣ ꯑꯩꯗꯤ ꯈꯦꯠꯂꯕꯅꯦ ꯑꯩ ꯈꯦꯠꯂꯕꯅꯦ
ꯃꯇꯣꯟꯗꯣ ꯈꯛ ꯉꯥꯏꯔꯕꯅꯦ
ꯌꯥꯔꯝꯈꯤꯅꯤ ꯃꯇꯨ ꯃꯌꯥꯝ ꯗꯥꯏꯅꯗꯤ ꯉꯜꯂꯤꯉꯩꯗꯩ ꯑꯗꯨꯝ ꯇꯧꯈ꯭ꯔꯦ꯫ ꯑꯩꯈꯣꯏꯗꯤ ꯑ ꯗꯥꯏꯅꯥꯅ ꯑꯗꯨ ꯊꯥꯡꯗ ꯑꯝꯇ ꯄꯤꯔꯛꯑꯣ ꯌꯦꯡꯉꯛꯀꯅꯨ꯫ ꯑ ꯐ꯭ꯂꯥꯁ ꯀꯥꯞꯄ ꯌꯦꯡꯕꯅꯦ ꯂꯦꯡꯒ꯭ꯔꯣꯅꯦ ꯀꯩꯅꯣ ꯕꯣꯔꯥꯅ ꯇꯨ ꯁꯣꯝ ꯃꯊꯛꯇ ꯂꯩꯔꯦ ꯅꯪ ꯀꯣꯛ ꯃꯄꯥꯗ